ꯇꯥꯕ꯭ꯔꯣ
ꯑꯧ ꯇꯥꯏꯌꯦ
ꯀꯩꯗꯧꯔꯤꯅꯣ
ꯎꯝ ꯎ ꯎꯝ ꯐꯝꯃꯤꯅꯦꯗ ꯅꯣꯢꯗꯤ ꯀꯩꯗꯧꯔꯤꯅꯣ
ꯑꯩꯁꯨ ꯐꯝꯔꯒ ꯂꯩꯌꯦ ꯆꯥꯛ ꯆꯥꯔꯕꯣ
ꯆꯥꯗꯔꯤꯌꯦ ꯑꯩꯈꯣꯏꯗꯤ ꯆꯥꯛ ꯍꯤꯟꯟꯖꯥꯡ ꯊꯣꯡꯗꯔꯤꯗ
ꯕꯖꯥꯔ ꯆꯠ ꯄ꯭ꯔꯣ
ꯉꯥꯏꯈꯣ ꯀꯣ
ꯀꯩꯗꯧꯔꯒꯦ
ꯔꯤꯂꯤꯖꯟ ꯌꯥꯝ ꯎ
ꯅꯥꯈꯣꯏꯗꯤ ꯆꯥꯛ ꯆꯥꯔꯕꯣ
ꯍꯣꯏ ꯇꯥꯏꯌꯦ
ꯁꯤꯇꯔ ꯈꯣꯏꯗꯤ ꯆꯥꯛ ꯆꯥꯔꯕꯣ
ꯆꯥꯗ꯭ꯔꯤ ꯍꯤꯍꯤ
ꯆꯗꯔꯤ ꯌꯦ
ꯍꯥꯏ ꯕ꯭ꯔꯥꯗ꯭ꯔꯥ
ꯀꯩ ꯃꯊꯦꯜ ꯑꯣꯏꯅ ꯀꯩ ꯃꯊꯦꯜ ꯑꯣꯏꯅ ꯊꯣꯡꯒꯦ ꯉꯁꯤꯗꯤ
ꯑꯁ ꯆꯥꯛ ꯍꯦꯟꯖꯥꯡ ꯊꯣꯡ ꯗꯔꯤꯌꯦ
ꯑꯩꯁ ꯊꯦꯡꯉꯦꯅ ꯅꯣꯏꯗꯤ
ꯑꯥꯎ ꯊꯦꯡꯉꯦ ꯊꯦꯡꯉꯦ
ꯍꯧꯒꯠꯄ ꯊꯦꯡꯕ ꯃꯥꯜꯂꯦꯗ
ꯎꯝ
ꯀꯩ ꯍꯦꯟꯖꯥꯡ ꯊꯣꯡꯒꯅꯤ ꯉꯁꯤꯗꯤ
ꯈꯪꯗꯔ꯭ꯦ ꯊꯣꯡꯅꯤꯡꯉꯥꯏꯁꯨ ꯂꯩꯇ꯭ꯔꯦꯗ
ꯏꯟꯖꯥꯡ ꯉꯁꯤꯗꯤ ꯅꯣꯡꯃꯥꯏꯖꯤꯡꯅꯦꯅꯦ ꯑꯍꯥꯎꯕ ꯆꯥꯊꯣꯛꯑꯣ
ꯍꯥꯥ
ꯉꯁꯤꯗꯤ ꯅꯣꯡꯃꯥꯏꯖꯤꯡꯅꯦꯅꯀꯣ
ꯎꯝ
ꯑꯍꯥꯎꯕ ꯆꯥꯊꯣꯛꯑꯣꯕ
ꯑ ꯄꯩꯁꯥ ꯂꯩꯇꯦꯅꯦ ꯑꯩꯈꯣꯏꯗꯤ
ꯎ ꯉꯥꯁꯤꯗꯤ ꯀꯥꯏ ꯆꯠꯅꯤ
ꯀꯩꯁꯨ ꯆꯠꯂꯣꯏ ꯌꯨꯝꯗ ꯑꯗꯨꯝ ꯂꯩꯒꯅꯤ ꯑꯩꯗꯤ
ꯁꯤꯡꯖꯨꯒ ꯆꯥꯔꯣꯏꯗ꯭ꯔꯣ ꯁꯤꯡꯖꯨꯒ ꯆꯥꯔꯣꯏꯗ꯭ꯔꯣ
ꯁꯤꯡꯖꯨ ꯆꯥꯅꯤꯡꯉꯥꯏ ꯈꯪꯗꯦ
ꯍꯦ
ꯆꯥꯁꯔꯣ ꯆꯥꯔꯦꯁꯤꯅ ꯈꯪꯗꯦ
ꯑꯩꯁꯦ ꯉꯥꯏꯍꯥꯛ ꯀꯣꯏꯊꯣꯛꯑꯒꯦ ꯇꯧꯕ
ꯆꯠꯂꯣ ꯆꯠꯂꯣ ꯀꯥꯏꯗ ꯀꯣꯏꯒꯦ ꯍꯥꯏꯅꯣ
ꯑꯗꯨꯗꯤ ꯃꯐꯝ ꯑꯐꯕ ꯐꯖꯕ ꯐꯖꯕ ꯃꯐꯝꯗꯣ ꯀꯣꯏꯔꯨꯒꯦꯅꯦ
ꯑꯥ ꯑꯥ ꯅꯣꯏꯗꯤ ꯅꯣꯏꯗꯤ ꯅꯨꯡꯉꯥꯏꯔꯝꯅꯤꯅꯦ ꯑꯗꯨꯗꯤ
ꯑꯥꯎ ꯅꯨꯡꯉꯥꯏ ꯑꯗꯨꯝ ꯍꯥꯏꯇꯥꯔꯦꯅꯦ
ꯎꯝ ꯅꯨꯡꯉꯥꯏꯊꯣꯛꯒꯗꯧꯕꯅꯤ ꯃꯤꯗꯤ
ꯎꯝ ꯍꯤꯡꯅꯤꯡꯉꯥꯏ ꯄꯨꯟꯁꯤꯗ ꯅꯨꯡꯉꯥꯏꯔꯗꯤ ꯀꯔꯝ ꯀꯥꯟꯅ ꯅꯨꯡꯉꯥꯏꯒꯅꯤ?
ꯑꯗꯨꯅꯦꯕ
ꯎꯝ ꯎꯝ ꯑꯗꯨꯅꯦ ꯑꯗꯨ ꯍꯦꯛ ꯇꯥꯏꯌꯦ ꯁꯤꯁꯇꯔ ꯈꯣꯏꯁꯨ ꯀꯣꯏ ꯆꯠꯂꯣ
ꯀꯣꯏꯔꯣ ꯍꯣꯏ ꯌꯥꯝ ꯁꯥꯏꯌꯦ ꯑꯩꯈꯣꯏꯗꯗꯤ
ꯑꯁ ꯑꯩꯈꯣꯏꯗꯗꯤ ꯑꯩꯈꯣꯏꯗꯗꯤ ꯌꯥꯝ ꯏꯪꯉꯤꯅꯦ꯫
ꯑꯣ ꯉꯔꯥꯡ ꯉꯔꯥꯡ ꯅꯣꯡ ꯉꯔꯥꯡ ꯅꯨꯡꯗꯥꯡꯗꯣ ꯅꯣꯡ ꯆꯨꯕ꯭ꯔꯣ?
ꯈꯤꯇꯪ ꯈꯤꯇꯪ ꯆꯨꯌꯦ ꯀ꯭ꯌꯥ ꯌꯥꯝꯅ ꯆꯨꯗꯦꯗ꯫
ꯑꯣ ꯑꯩꯈꯣꯏꯗꯤ ꯆꯨꯒ ꯑꯩꯈꯣꯏꯗꯁꯨ ꯉꯔꯥꯡꯗꯤ
ꯆꯨꯕ꯭ꯔꯥ?
ꯍꯣꯏ ꯑꯥ
ꯑꯗꯨ ꯌꯥꯝ ꯌꯥꯝ ꯀꯟꯅ ꯇꯥ ꯌꯥꯝ ꯀꯟꯅ ꯇꯥꯕ꯭ꯔꯅꯦ?
ꯎꯝ ꯌꯥꯝ ꯀꯟꯅꯗꯤ ꯅꯠꯇꯦ꯫
ꯍꯟꯗꯛꯁꯦ ꯌꯥꯗ꯭ꯔꯦꯅꯦ ꯅꯣꯡꯒ ꯇꯥꯗ꯭ꯔꯦ ꯂꯧꯒꯁꯦ ꯌꯥꯗꯧ ꯃꯥꯟꯗ꯭ꯔꯦꯅꯦ꯫
ꯅꯣꯏ ꯅꯣꯏ ꯂꯧ ꯊꯕꯛ ꯁꯨꯕ꯭ꯔꯣ ꯍꯟꯗꯛ?
ꯏꯁ ꯂꯧ ꯁꯨꯗꯗꯤ ꯍꯤꯡ ꯌꯥꯔꯣꯏꯅꯤ ꯆꯥꯅꯤꯡꯉꯥꯏ ꯂꯩꯔꯔꯣꯏ꯫
ꯑꯁ ꯑꯁ ꯈꯣꯏꯗꯤ ꯆꯥꯛ ꯍꯤꯟꯖꯥꯡꯐꯥꯎ ꯂꯩꯔꯤꯅꯦ ꯑꯩꯈꯣꯏꯗꯤ꯫
ꯈꯣꯏꯒꯤ ꯑꯩꯈꯣꯏ ꯌꯨꯝꯗꯤ
ꯑꯩꯈꯣꯏꯗꯤ ꯂꯧ ꯁꯨꯑꯦ꯫ ꯑꯩ ꯈꯛꯇ ꯁꯨꯒ ꯂꯩꯕꯅꯤꯅꯦ
ꯑꯁ ꯌꯥꯗ꯭ꯔꯦꯗ ꯁꯤꯗꯤ꯫
ꯁꯤꯁꯇꯔ ꯈꯣꯏꯗꯤ ꯂꯧ ꯁꯨꯗ꯭ꯔꯣ?
ꯍꯣꯏ ꯁꯨꯗꯦ
ꯀꯩꯒꯤ ꯁꯨꯗ꯭ꯔꯕ?
ꯂꯧ ꯂꯩꯇꯕ
ꯂꯧ ꯂꯩꯇꯕꯒꯤ ꯁꯨꯗ꯭ꯔꯦ꯫
ꯅꯣꯡꯃ ꯑꯩꯈꯣꯏꯒꯤ ꯂꯧꯗ ꯃꯇꯦꯡ ꯄꯥꯡ ꯂꯥꯛꯑꯣ꯫
ꯀꯩ ꯃꯇꯝꯗꯔꯣ?
ꯂꯧ ꯃꯇꯝꯗꯅꯤꯅꯦ
ꯎꯝ ꯍꯣꯏ ꯂꯥꯛꯀꯦ ꯂꯥꯛꯀꯦ꯫
ꯅꯣꯡꯃ ꯃꯇꯥꯡ ꯃꯇꯝ ꯆꯥꯕ ꯀꯥꯟꯗꯀꯣ꯫
ꯍꯣꯏ
ꯑꯗꯨ ꯂꯥꯛꯑꯣ
ꯂꯥꯛꯀꯅꯤꯅꯦ
ꯑꯩꯈꯣꯏ ꯑꯩꯁꯨ ꯉꯥꯏꯔꯝꯒꯦꯅꯦ꯫
ꯍꯣꯏ ꯁꯣꯏꯗꯕꯤꯗ ꯂꯥꯛꯀꯦ
ꯂꯥꯛꯑꯣ ꯂꯥꯛꯑꯣ
ꯁꯤꯁꯇꯔꯁꯦ ꯁꯤꯁꯇꯔ ꯍꯥꯏꯒꯗ꯭ꯔ ꯆꯤ ꯆꯦ ꯍꯥꯏꯒꯗ꯭ꯔꯥ ꯏꯆꯤꯟ ꯏꯅꯥꯎꯗꯤ ꯀꯌꯥ ꯂꯩꯒꯦ
ꯑꯩꯔꯣ ꯇꯔꯨꯛ ꯂꯩꯌꯦ
ꯌꯥꯝꯗꯦꯍꯦ
ꯑꯩꯗꯤ ꯂꯣꯏꯔꯦ
ꯌꯥꯝꯗꯦ ꯌꯥꯝꯗꯦ ꯅꯨꯄꯥ ꯀꯌꯥꯔꯣ
ꯅꯨꯄꯥ ꯑꯃꯈꯛꯇꯅꯦꯗ
ꯑꯁ ꯑꯗꯨꯗꯤ ꯁꯅꯥꯃꯇꯨꯝ ꯇꯥꯔꯦꯅꯦ
ꯍꯣꯏ ꯁꯅꯥꯃꯇꯨꯝ ꯇꯥꯔꯦ
ꯁꯅꯥꯃꯇꯨꯝ ꯁꯅꯥꯃꯇꯨꯝꯗꯣ ꯂꯨ ꯂꯨꯅ ꯇꯧꯑꯣꯀꯣ ꯐꯨ ꯆꯩꯥꯅ ꯇꯧꯔꯗꯤ
ꯂꯨꯅ ꯇꯧꯅꯤꯡꯉꯥꯏꯗꯣ ꯂꯝꯍꯦꯜꯂꯗꯤ ꯐꯨꯒꯗꯧꯕꯅꯦ ꯃꯤꯗꯨ
ꯁꯅꯥꯃꯇꯨꯝ ꯗꯨꯕꯨ ꯃꯥꯅ ꯃꯥꯅ ꯆꯥꯅꯤꯡꯕꯗꯣ ꯑꯗꯨꯝ ꯄꯤꯖꯧꯅꯦ
ꯑꯍꯝ ꯃꯥꯅ ꯑꯄꯥꯝꯕ ꯂꯣꯏ ꯃꯥꯅ ꯑꯄꯥꯝꯕꯈꯛ ꯇꯧꯔꯗꯤ ꯃꯥꯁꯨ ꯍꯌꯦꯡ ꯍꯌꯦꯡꯋꯥꯏ ꯃꯥꯗꯤ ꯂꯝꯍꯦꯟꯂꯛꯀꯅꯤꯕ ꯑꯌꯥ
ꯑꯗꯨ ꯂꯝꯍꯦꯟꯕ ꯌꯥꯔꯛꯏꯅꯤꯅꯦ
ꯀꯩ-ꯀꯩ ꯊꯕꯛ ꯇꯧꯔꯤꯒꯦ ꯆꯦꯆꯦ ꯈꯣꯏꯗꯤ ꯁꯤꯁꯇꯔ ꯈꯣꯏꯗꯤ
ꯀꯩꯁꯨ ꯊꯕꯛ ꯇꯧꯗꯤꯌꯦ ꯗꯨꯝ ꯌꯨꯝꯗ ꯂꯩꯔꯒ ꯂꯩꯕꯅꯦ
ꯑ ꯌꯥꯝ ꯐꯩ ꯌꯨꯝꯗ ꯂꯩꯕꯁꯨ ꯌꯥꯝ ꯐꯩ ꯁ꯭ꯀꯨꯜ ꯀꯥꯔꯤꯔꯣ ꯅꯠꯇ꯭ꯔꯒ ꯀꯣꯂꯦꯖ ꯀꯥꯏꯔꯣ
ꯎꯝ
ꯁꯤꯁꯇꯔꯕꯨ ꯁ꯭ꯀꯨꯜ ꯀꯥꯔꯤꯕꯣ
ꯍꯣꯏ ꯀꯥꯔꯤꯌꯦ
ꯐꯩꯅꯦ
ꯍꯣꯏ ꯀꯥꯔꯤꯌꯦ ꯅꯪꯗꯤ
ꯀꯥꯔꯤꯌꯦ ꯑꯩꯁꯨ
ꯎꯝ ꯐꯖꯅ ꯀꯥꯎꯀꯣ
ꯀꯥꯒꯦ ꯀꯥꯒꯦ ꯁ꯭ꯀꯨꯜ ꯀꯥꯔꯤ ꯍꯥꯏꯗꯤ ꯀꯣꯂꯦꯖꯅꯦꯗ ꯀꯣꯂꯦꯖ ꯀꯣꯂꯦꯖ
ꯐꯩꯌꯦ ꯐꯖꯅ ꯇꯝꯃꯣ
ꯀꯔꯤ
ꯐꯖꯅ ꯇꯝꯃꯣ ꯍꯥꯏꯕ
ꯇꯝꯒꯦ ꯇꯝꯒꯦ ꯍꯟꯗꯛꯀꯥꯟꯁꯦ
ꯎꯝ
ꯊꯕꯛ ꯇꯧꯗꯕ ꯃꯤꯁꯤꯡꯕꯨ ꯃꯤ ꯑꯣꯏꯅ ꯎꯗ꯭ꯔꯕꯅꯤꯅꯦ
ꯍꯥꯏ
ꯑꯗꯨꯅꯤ ꯅꯣꯏꯁꯨ ꯅꯣꯏꯁꯨ ꯃꯤ ꯑꯣꯏꯅꯤꯡꯉꯥꯏ ꯊꯕꯛ ꯂꯥꯏꯔꯤꯛ ꯀꯟꯅ ꯇꯝꯃꯨꯍꯦ
ꯎꯝ
ꯍꯌꯦ ꯌꯥꯡꯈꯩ ꯂꯥꯏꯔꯤꯛ ꯇꯝ ꯂꯣꯏꯔꯒ ꯀꯩ ꯀꯩ ꯇꯧꯏ ꯈꯜꯂꯤꯅꯣ ꯅꯪꯕꯨꯣ
ꯍꯥꯥ
ꯂꯥꯏꯔꯤꯛ ꯇꯝ ꯂꯣꯏꯔꯒ ꯀꯔꯤ ꯇꯧꯒꯦ ꯈꯜꯂꯤꯅꯣꯕ
ꯊꯕꯛ ꯁꯨꯔꯣꯏ ꯑꯩꯈꯣꯏꯗꯤ
ꯊꯕꯛ ꯁꯨꯗꯧꯔꯤꯗ ꯌꯨꯝꯗ ꯑꯗꯨꯝ ꯂꯩꯔꯒ ꯆꯥꯒꯦ ꯇꯧꯔꯦ ꯈꯜꯂꯤꯔꯣ
ꯍꯣꯏ ꯅꯨꯡꯉꯥꯏ ꯂꯩꯊꯣꯛꯀꯦ
ꯑꯅꯦ ꯂꯩꯇꯨ ꯑꯗꯨꯃꯥꯏꯅ ꯂꯩꯕ ꯌꯥꯔꯣꯏꯅꯦ
ꯊꯄꯛꯁꯨꯅꯦ ꯑꯥꯏꯁꯨ ꯇꯟꯂꯦ ꯈꯣꯏꯗꯤ
ꯇꯜꯂꯗꯤ ꯇꯜꯂꯗꯤ ꯆꯥꯛ ꯆꯥ ꯐꯪꯉꯔꯣꯏꯅꯦ
ꯎꯝ ꯌꯨꯝ ꯑꯗꯨꯝ ꯂꯩꯍꯧꯔꯒꯦ
ꯌꯨꯝꯗ ꯑꯗꯨꯝ ꯂꯩꯕꯗꯣ ꯌꯥꯔꯣꯏꯅꯦ
ꯀꯩꯒꯤ
ꯀꯩ ꯍꯥꯏꯗꯤ ꯅꯪꯕꯨ ꯀꯅꯥꯅ ꯄꯥꯝꯕꯤꯔꯤꯅꯤ ꯌꯨꯝꯕ ꯑꯗꯨꯝ ꯂꯩꯔꯗꯤ
ꯀꯅꯥꯁꯨ ꯄꯥꯕ꯭ꯔꯥ ꯑꯗꯨꯕꯨ ꯌꯨꯝꯗ ꯑꯗꯨꯝ ꯂꯩꯒꯅꯤ
ꯅꯨꯄꯤ ꯍꯥꯏꯁꯤꯗꯤ ꯅꯣꯡꯃ ꯅꯠꯇ꯭ꯔꯗꯤ ꯅꯣꯡꯃꯗꯤ ꯃꯌꯨꯝ ꯊꯥꯗꯣꯛꯑꯒ ꯆꯠꯀꯅꯤꯗꯅ
ꯑꯩꯗꯤ ꯆꯠꯂꯣꯏ
ꯎꯝ
ꯌꯨꯝꯗ ꯑꯩꯁꯨ ꯆꯠ ꯆꯠꯂꯅꯤ
ꯀꯩꯒꯤ
ꯀꯩ ꯇꯧꯅꯤꯉꯥꯏꯔꯣ ꯌꯨꯝ ꯄꯥꯜꯂꯒ
ꯌꯨꯝ ꯄꯥꯜꯂꯒ ꯅꯆꯥꯒꯥꯗꯨ ꯂꯩꯅꯤꯡꯗ꯭ꯔꯣ
ꯂꯩꯅꯤꯡꯗꯦ
ꯍꯌꯦꯡꯈꯩ ꯅꯪꯅ ꯑꯍꯟ ꯑꯣꯏ ꯑꯣꯏꯔꯛꯑꯗꯤ ꯀꯅꯥꯅ ꯅꯪꯕꯨ ꯌꯦꯡꯁꯤꯟꯕꯤꯌꯨꯅꯤ
ꯑꯩꯒꯤꯗꯤ ꯑꯩꯒꯤ ꯁꯤꯁꯇꯔꯒꯤ ꯃꯆꯥꯁꯤꯡꯅ
ꯅꯣꯏ ꯅꯆꯦꯒꯤ ꯃꯆꯥꯁꯤꯡꯅ
ꯎꯝ
ꯃꯣꯏꯅ ꯌꯦꯡꯕꯤꯔꯣꯏꯅꯦ
ꯑꯗꯨꯁꯨ
ꯑꯗꯨꯁꯨ ꯀꯥꯏꯅ
ꯆꯦꯆꯦꯗꯤ ꯀꯔꯤ ꯀꯩ ꯁꯕꯖꯦꯛ ꯂꯧꯒꯦ
ꯑꯩꯗꯤ ꯁꯥꯏꯟꯁ ꯂꯧꯋꯦ
ꯁꯦꯁ ꯁꯥꯏꯟꯁ ꯀ ꯂꯧꯋꯦꯅꯦ ꯂꯥꯏꯔꯤꯛꯀꯥ ꯍꯩꯔꯝꯗꯧ ꯃꯥꯜꯂꯦꯕꯣ
ꯑꯁ ꯂꯥꯏꯔꯛ ꯍꯩ ꯂꯥꯏꯔꯛ ꯍꯩꯕ ꯉꯥꯛꯇꯅꯦ ꯑꯩꯗꯤ ꯍꯩꯇ꯭ꯔꯦ
ꯍꯩꯔꯝꯒꯅꯤꯗ ꯃꯤ ꯑꯌꯥꯝꯕꯗꯤꯀꯣ ꯁꯥꯏꯟꯁ ꯂꯧꯕ ꯃꯤꯁꯤꯡꯁꯦ ꯂꯥꯏꯔꯤꯛ ꯑꯗꯨꯝ ꯍꯥꯏꯕꯅꯤꯅꯦ
ꯎꯝ
ꯁꯤꯁꯇꯔꯁꯨ ꯍꯩꯔꯝꯅꯤ ꯑꯗꯨꯅ
ꯎꯝ ꯑꯩꯗꯤ ꯍꯩꯇꯦꯗ
ꯑꯩꯗꯤ ꯇꯨꯌꯦꯜꯐ ꯇꯨꯌꯦꯜꯐꯀꯥ ꯀꯥꯔꯤꯉꯩꯗ ꯑꯩꯗꯤ ꯁꯥꯏꯟꯁ ꯂꯧꯕ ꯉꯝꯗꯦꯉꯣ
ꯑꯁ ꯀꯩꯒꯤ
ꯂꯥꯏꯔꯤꯛ ꯄꯪꯕꯩꯅꯤꯅꯦ
ꯁꯥꯏꯟꯖꯗꯤ ꯀꯩꯅꯣ ꯇꯧꯕꯅꯦ ꯂꯧꯊꯣꯛꯑꯣ ꯑꯁ ꯑꯁ ꯑꯁ ꯂꯣꯏꯔꯦꯍꯦ ꯅꯪꯁꯨ
ꯍꯜꯂꯣ
ꯍꯜꯂꯣ ꯆꯥꯛ ꯆꯥꯔꯕꯣ
ꯑꯩꯔꯣ
ꯍꯣꯏ
ꯆꯥꯗ꯭ꯔꯤꯌꯦ ꯑꯩꯈꯣꯏ ꯆꯥꯛ ꯍꯤꯟꯖꯥꯡ ꯊꯣꯡꯗ꯭ꯔꯤꯌꯦ ꯍꯟꯗꯛ ꯍꯧꯖꯤꯛꯇꯅ ꯕ꯭ꯔꯦꯛ ꯄ ꯆꯥ ꯂꯣꯏꯗ ꯉꯥꯏꯔꯤꯌꯦ
ꯋꯥ ꯀꯩ ꯕ꯭ꯔꯦꯛꯐꯥꯁ ꯆꯥꯕꯔꯣ ꯍꯥꯏꯁꯤ
ꯁꯤꯛꯁ
ꯇꯥꯕ꯭ꯔꯣ ꯃꯌꯥꯝ
ꯌꯦꯟꯒ ꯌꯦꯟ ꯑꯇꯥꯎꯕꯒ ꯆꯥ ꯑꯣꯏꯅ ꯊꯛꯑꯦ
ꯑꯁ ꯑꯁ ꯌꯥꯝ ꯍꯥꯎꯋꯦꯀꯣ ꯃꯤꯗꯤ
ꯑꯧ ꯑꯩꯁꯦ ꯍꯟꯗꯛ ꯈꯔ ꯑꯍꯥꯎꯕ ꯆꯥꯗꯔꯗꯤ ꯌꯥꯗ ꯗ꯭ꯔꯦꯕ ꯑꯗꯨꯒꯤ ꯑꯍꯥꯎꯕ ꯑꯣꯏꯅ ꯇꯧꯔꯦꯉꯣ ꯁꯤꯁꯇꯔꯈꯣꯏꯗꯤ ꯕ꯭ꯔꯦꯛꯐꯥꯁꯀ ꯇꯧꯗ꯭ꯔꯣ
ꯕ꯭ꯔꯦꯐꯥꯁꯀ ꯇꯧꯅꯤꯡꯉꯥꯏ ꯀꯦꯝ ꯂꯩꯇꯦꯗ ꯑꯗꯨꯗꯤ ꯄꯩꯁꯥ ꯊꯥꯔꯛꯑꯣ ꯂꯩꯕꯤꯒꯦ
ꯁꯤꯁꯇꯔꯒꯤ ꯈꯣꯖꯦꯜꯁꯦ ꯁꯛꯀꯥꯁꯦ ꯌꯥꯝ ꯐꯖꯔꯝꯗꯧ ꯃꯥꯜꯂꯦꯕꯣ
ꯑꯁ ꯑꯁ ꯑꯁ ꯑꯁ ꯁꯛꯇꯗꯤ ꯀꯥꯞꯄꯅꯦꯍꯦ ꯑꯩꯁꯨ
ꯑꯠ ꯑꯗꯨꯅꯦ
ꯀꯥꯞꯄꯅꯦ ꯀꯩꯅꯣ
ꯀꯅꯥ ꯀꯅꯥ ꯂꯩꯔꯤꯅꯣ ꯅꯥꯆꯦꯒꯔꯣ ꯅꯅꯥꯎꯅꯨꯄꯥ ꯅꯅꯥꯎ ꯅꯨꯄꯥꯔꯣ
ꯂꯩꯕꯁꯦ
ꯑꯣ ꯅꯃꯥꯟꯅꯕꯤ
ꯍꯣꯏ
ꯆꯥꯛ ꯍꯤꯟꯁꯥꯡꯒꯗꯤ ꯀꯅꯥꯅ ꯊꯣꯡꯉꯤꯅꯣ ꯅꯕꯥꯅꯤꯕꯣ
ꯑꯅꯤꯃꯛꯅ ꯊꯣꯡꯉꯦ
ꯌꯥꯝ ꯅꯨꯡꯉꯥꯏꯅꯦꯍꯦ
ꯎꯝ ꯅꯨꯡꯉꯥꯏꯅꯦ ꯍꯣꯏ ꯍꯣꯏ ꯅꯨꯡꯉꯥꯏ
ꯅꯃꯥꯟꯅꯕꯤꯗꯣ ꯇꯟ ꯌꯥꯝ ꯇꯟꯕ꯭ꯔꯥ
ꯇꯟ